ꯍꯥꯎ
ꯨꯠ ꯃꯣꯔꯅꯤꯡ ꯃꯅꯤꯄꯨꯔ ꯍꯜꯂꯣ ꯇꯥꯕꯤꯅꯤꯡꯕ ꯂꯥꯏꯚ ꯐꯣꯟ ꯏꯟ ꯄ꯭ꯔꯣꯒ꯭ꯔꯝ
ꯎꯝ ꯀꯩꯅꯣ ꯑ ꯃꯗ ꯅꯨꯡꯉꯥꯏ ꯂꯩꯔꯝꯃꯤꯗꯨꯕꯣ
ꯊꯕ ꯏꯁꯩ ꯈꯔꯕꯤꯔꯛꯑꯣ
ꯀꯩꯅꯣ ꯀꯃꯣꯗꯥ ꯅꯨꯡꯉ ꯂꯩꯔꯝꯃꯦ ꯑꯁꯤꯗꯤ ꯊꯥ ꯊꯥꯖꯔꯨꯗꯅ
ꯎꯝ
ꯅꯪ ꯀꯣꯂꯦꯁ ꯂꯣꯏꯒꯀꯣ ꯅꯪꯒꯤ
ꯍꯥꯥ
ꯅꯪ ꯀꯣꯂꯦꯖ ꯂꯣꯏꯁꯟꯈ꯭ꯔꯦꯀꯣ
ꯑꯩ ꯀꯣꯂꯦꯖ ꯂꯣꯏꯁꯤꯟꯈ꯭ꯔꯦ
ꯅꯪ ꯀꯩꯅꯣ ꯇꯧꯗ꯭ꯔꯕꯣ ꯍꯣꯏ ꯑꯥ ꯅꯪ ꯃꯥꯁꯇꯔ ꯇꯧꯗ꯭ꯔꯦ ꯑꯗꯨꯝ
ꯁ ꯇꯥꯎꯠ꯭ꯔꯦ ꯑꯩꯁꯦ ꯂꯥꯏꯔꯤꯛ ꯌꯥꯝ ꯄꯥꯅꯤꯡꯗꯦꯅ ꯄꯩꯁꯥ ꯃꯥꯡꯅꯕꯅꯦꯅ ꯇꯧꯗ꯭ꯔꯦ
ꯅꯪ ꯇꯧꯔꯤ ꯆꯧꯒꯤꯁꯦ ꯃꯁꯇꯔꯗꯤ ꯀꯩꯗ ꯇꯧꯒꯦ ꯇꯨꯔꯤꯗꯟ ꯑꯗꯨꯝ ꯇꯧꯕ꯭ꯔꯥ
ꯃꯥꯁꯇꯔꯁꯦ ꯀꯩꯅꯣ ꯂꯩ ꯑꯣꯞꯁꯟ ꯈꯔ ꯂꯩꯌꯦꯕ
ꯀꯥꯏ ꯀ ꯋꯥꯁ
ꯎꯝ ꯑꯩ ꯇꯧꯕꯗꯣ ꯕꯂꯕꯀꯦꯁꯟ ꯇꯔꯤꯁ ꯝ ꯑꯦ ꯍꯣꯁꯇꯥꯇꯅꯦꯕꯀꯣ
ꯑ
ꯑꯗꯨꯅ ꯑꯃꯨꯛ ꯃꯥꯁꯇꯔꯗꯨꯅ ꯃꯥꯁꯇꯔ ꯑꯣꯐ ꯚꯣꯀꯦꯁꯟꯗ ꯇꯧꯕꯁꯨ ꯂꯩꯌꯦꯕꯀꯣ ꯇꯨꯔꯤꯖꯝ ꯑꯦꯟ ꯍꯣꯁ ꯆꯂꯦꯇꯗ ꯑꯗꯨ ꯅꯠꯇꯕꯤꯗ ꯑꯃꯨꯛ ꯃꯥꯁꯇꯔ ꯏꯟ ꯇꯁ ꯑꯦꯟ ꯇ꯭ꯔꯕꯦꯜꯁ ꯇꯧꯔꯁꯤ ꯍꯥꯏꯕ
ꯍꯪꯒꯦ ꯇꯅ ꯇꯗꯒ
ꯑꯗꯨ ꯅꯠꯇ꯭ꯔꯒ ꯑꯃꯨꯛ ꯀꯩꯅꯣ ꯀꯔꯤ ꯀꯔꯤ ꯑꯦꯝ ꯕꯤ ꯑꯦ ꯇꯧꯁꯦ
ꯑꯝ
ꯑꯦꯝ ꯕꯤ ꯑꯦ ꯇꯧꯔꯁꯦ
ꯑꯣꯁꯟ ꯀꯩꯁꯦ
ꯑꯥ
ꯍꯅꯦ ꯑꯗꯨꯅ
ꯑꯗꯨꯣ ꯌꯦ ꯇ ꯇꯥꯎꯗ꯭ꯔꯦ ꯎ
ꯍꯣꯏꯗ ꯌꯨꯝꯗ ꯂꯥꯏꯌꯦꯡ ꯐꯩꯗ ꯄꯩꯁꯥ ꯊꯦꯡꯅꯕꯅꯤ ꯅꯪ ꯑꯗꯨꯗꯩ ꯆꯠꯂꯗꯤ ꯅꯪ ꯑꯗꯨꯝ ꯍꯥꯟꯅꯁꯨ ꯍꯣꯁꯇꯦꯜ ꯂꯩꯔꯛꯇꯔꯅꯦ ꯑꯦꯝ ꯌꯨꯗ
ꯂꯩ
ꯑꯗꯨ ꯅ ꯃꯥꯁꯇꯔ ꯇꯝꯒꯦ ꯍꯥꯏ ꯇꯥꯔꯗꯤ ꯑꯦꯝ ꯌꯨꯗ ꯑꯗꯨꯝ ꯇꯧ ꯇꯥꯔꯒꯗꯤ ꯅꯪ ꯀ꯭ꯋꯦꯠ ꯍꯥꯏꯒꯗ꯭ꯔꯥ ꯀ꯭ꯋꯦꯠ ꯍꯥꯏꯇꯥꯅꯦ
ꯊꯥꯗꯣꯏꯅꯦ ꯑꯩꯗ ꯊꯥꯅꯦꯕꯀꯣ ꯑꯩꯈꯣꯏꯒꯤ ꯕꯦꯠꯁꯇꯣ ꯑꯗꯨꯗꯤ ꯀꯩꯅꯣ ꯇꯧꯗꯦꯕ ꯑꯥ ꯀꯩ ꯍꯥꯏꯗꯦꯅ ꯍꯧꯖꯤꯛꯇꯤ ꯑꯩꯈꯣꯏꯒꯤ ꯗꯤꯄꯥꯔꯠꯃꯦꯟꯗꯣ ꯀꯩꯅꯣ ꯇꯧꯈ꯭ꯔꯦꯕ ꯑꯍꯥꯟꯕ ꯕꯤ ꯕꯤꯕꯣꯛꯀꯤ ꯐꯥꯔꯁ ꯁꯦꯃꯤꯁꯇꯔꯗ ꯑꯦꯗꯃꯤꯁꯟ ꯇꯧꯈꯤꯕ ꯃꯤꯁꯦ ꯃꯥꯁꯦ ꯁꯤꯛꯁ ꯁꯦꯃꯤꯁꯇꯔ ꯄꯥꯁ ꯇꯧ ꯃꯇꯨꯡ ꯃꯇꯨꯡꯗ ꯑꯗꯨꯝ ꯀ꯭ꯂꯥꯁꯁꯦ ꯁꯤꯛꯁ ꯀꯥꯔꯝꯕꯗꯒꯤ ꯑꯩ ꯁꯕꯦꯟ ꯀꯥꯔꯛꯄ ꯑꯥꯏꯠ ꯀꯥꯔꯛꯄ ꯑꯗꯨꯃꯥꯏꯅ ꯑꯗꯨꯝ ꯃꯊꯪ ꯃꯅꯥꯎ ꯅꯥꯏꯅ ꯆꯠꯊꯔꯛꯑꯒ ꯑꯗꯨꯝ ꯃꯥꯁꯇꯔꯁꯦ ꯇꯝꯊꯈꯤ ꯌꯥꯏꯑꯕꯀꯣ ꯀꯩꯝꯇ ꯃꯔꯛ ꯑ ꯑꯦꯛꯖꯥꯝ ꯊꯥꯗꯕꯤꯗ ꯊꯥ ꯁꯅꯅꯦꯦ ꯃꯄꯥꯟꯗꯒꯤ ꯑꯇꯣꯞꯄ ꯀꯣꯂꯦꯖ ꯑꯗꯒꯤ ꯃꯥꯁꯇꯔ ꯇꯧꯒꯦ ꯂꯥꯛꯄꯁꯤꯗꯤ ꯅꯧꯅ ꯃꯣꯏꯗꯤ ꯑꯦꯟꯇ꯭ꯔꯥꯟꯁ ꯊꯥꯔꯅꯦꯕ ꯅꯠꯇꯕꯤꯗ ꯍꯥꯟꯅ ꯇꯝꯃꯛꯄ ꯃꯤꯁꯦ ꯑꯗꯨꯝ ꯆꯠꯊ ꯌꯥꯏꯑꯕ
ꯑꯣ ꯇꯣꯟꯊꯈꯤꯕ ꯌꯥꯔꯦꯕ ꯐꯖꯥꯅ ꯊꯥꯔꯁꯨ
ꯍꯣꯏ ꯑꯗꯨꯗ ꯑꯩꯈꯣꯏꯒꯤ ꯃꯇꯝꯗ ꯂꯩꯇꯦꯕꯀꯣ ꯑꯩꯈꯣꯏꯒꯤ ꯃꯇꯨꯡꯗ ꯍꯥꯄꯛꯄ ꯄꯣꯠ ꯑꯣꯏꯕ ꯑꯗꯨꯗꯨꯅ ꯑꯗꯨꯒꯤ ꯐꯦꯁꯤꯂꯤꯇꯤꯁꯦ ꯑꯩꯈꯣꯏ ꯃꯇꯨꯡ ꯆꯥꯅꯔꯛꯀꯗꯕ ꯑꯣꯏꯕ ꯑꯗꯨ ꯑꯩꯈꯣꯏꯒꯤ ꯕꯦꯠꯁ ꯐꯥꯎꯗꯤ ꯑꯗꯨꯝ ꯏꯀ꯭ꯋꯦꯠꯁꯦ ꯊꯥꯏꯌꯦꯕ
ꯑꯣ
ꯑꯗꯨꯒ ꯑꯩꯈꯣꯏ ꯃꯈꯥ ꯇꯥꯕ ꯖꯨꯅꯤꯌꯔꯈꯩꯗꯤ ꯃꯣꯏ ꯑꯗꯨꯃꯥꯏꯅ ꯑꯗꯨꯝ ꯇꯝꯅꯤꯡꯕꯈꯩꯗꯤ ꯆꯠꯊꯔ ꯃꯈꯥ ꯆꯠꯊꯔ ꯇꯝꯕ ꯌꯥꯏꯑꯕ ꯀꯥꯟꯅꯕꯅ ꯀꯥꯟꯊꯣꯔꯛꯑꯕꯅꯦ ꯑꯩꯈꯣꯏꯁꯦ
ꯍꯧꯖꯤꯛ ꯑꯗꯨꯅꯦ ꯀꯠ ꯀꯨꯝꯕꯩ ꯆꯥꯕꯁꯨ ꯑꯗꯨꯝ ꯂꯨꯏꯗꯅ
ꯎꯝ ꯍꯅꯗꯤ ꯕꯁ ꯁꯥꯔꯚꯤꯁꯇꯣ ꯑꯩꯈꯣꯏ ꯂꯥꯏꯟꯗꯣ ꯂꯩꯇꯦꯗꯅ ꯂꯩꯇꯦꯕꯀꯣ ꯀ꯭ꯄꯥ ꯀꯩꯊꯦꯜ ꯑꯁꯥꯏꯐꯧ ꯌꯧꯕꯅꯦꯕ ꯍꯖꯤꯇ ꯑ ꯁꯀꯤ ꯁꯥꯔꯚꯤꯁꯇꯣ ꯀꯩꯅꯣꯅꯤ ꯑꯦꯝ ꯌꯨꯒꯤ
ꯀꯟ
ꯑꯗꯣ ꯑꯩꯈꯣꯏꯒꯤꯗꯣ ꯑꯥ ꯌꯧꯕꯤꯗꯦꯕ ꯌꯧꯗꯗꯅ ꯑꯩꯈꯣꯏꯁꯦ ꯀꯥ ꯄꯁ ꯇꯣꯡꯒꯦꯗ ꯑꯣ ꯀ ꯊꯤ ꯂ ꯆꯠꯂꯒ ꯆꯂꯒ ꯀꯣ ꯀꯩꯣꯕꯁꯅꯉꯔ ꯇꯣꯡꯉꯦꯕ ꯍꯣꯏ ꯑ ꯑꯩꯅ ꯀꯩꯅꯣ ꯂꯣꯏꯔꯀꯥꯟꯗ ꯒ꯭ꯔꯦꯖꯨꯑꯦꯁꯟ ꯂꯣꯏꯔꯀꯥꯟꯗ ꯑꯗꯨꯅ ꯃꯣꯏꯅ ꯕꯁꯀꯤꯈꯤꯇ ꯍꯥꯡꯉꯤ ꯁꯥꯎꯉ ꯃꯅ ꯑꯩꯗꯤ
ꯑꯗꯨ ꯀꯩꯅꯅ ꯑꯣꯏꯣꯏ ꯑꯦꯦꯝ ꯄ ꯑꯦꯁ ꯗꯥꯅꯦꯅꯤꯗꯣ ꯀꯣꯏꯔꯣꯝꯁꯤꯁꯨ ꯑꯦꯝ ꯌ ꯆꯦꯟꯗꯦꯕꯀꯣ ꯑꯗꯨꯃꯦ ꯀꯣꯂꯦꯖꯁꯨꯄ ꯁꯥꯇ꯭ꯔꯒꯩꯁꯦ
ꯎꯝ
ꯑꯗꯨꯝ ꯑꯦꯝ ꯄꯤ ꯑꯦꯁꯀꯤ ꯕꯁꯇꯨꯅ ꯑꯗꯨꯝ ꯃꯇꯝꯗ ꯈꯪꯅ ꯑꯗꯨꯝ ꯂꯧ ꯂꯥꯛꯑꯦꯕ ꯃꯣꯏꯅ
ꯑ ꯑꯗꯨ ꯑꯗꯨꯝ ꯈꯨꯨꯔꯇꯤ ꯈꯥꯎꯅꯤꯡꯗ
ꯃꯌꯨꯝꯗꯕꯨꯗꯤ ꯂꯧꯗꯦ ꯃꯣꯏꯒꯤ ꯆꯠꯀꯗꯕ ꯇꯥꯏꯃꯤꯡꯗꯣ ꯐꯪꯕꯅꯤꯅ ꯃꯣꯏꯁꯦ ꯑꯗꯨꯝ ꯃꯣꯏꯁꯦ ꯑꯗꯨꯝ ꯕꯖꯥꯔꯗ ꯊꯣꯛꯂꯛꯑꯅꯤꯅ ꯍ ꯑꯗꯨꯗ ꯃꯔꯤꯒ
ꯑꯣ
ꯎ ꯈꯪꯗꯦꯗ ꯑꯗꯨꯅꯤ ꯑꯩꯅ ꯅꯪ ꯃꯣꯁꯇ ꯇꯧꯈꯤꯗ꯭ꯔꯕ ꯂꯣꯏꯁꯤꯟꯒ꯭ꯔꯕꯖꯥꯜꯂꯅ ꯍꯪꯉꯛꯏꯁꯦ
ꯃꯁꯇꯗ ꯇꯧꯗ꯭ꯔꯦ ꯇꯧꯊꯣꯛꯄꯅꯕꯨꯗꯤ ꯐꯕꯈꯣꯏ ꯃꯥꯁꯇꯔ ꯂꯣꯏꯔꯦꯒ ꯍꯥꯏꯕꯒꯤ
ꯑꯗꯨꯅꯦ ꯍꯁꯗꯤ ꯋꯥꯔꯗꯤ ꯁꯥꯔꯕꯝ ꯍ
ꯑꯗꯨꯗ ꯃꯥꯁꯇ ꯇꯧꯕꯗꯨꯁꯨ ꯑꯇꯩ ꯑꯇꯩ ꯁꯕꯖꯦꯦꯛꯛꯇ ꯃꯁ ꯇꯧꯅꯔꯤꯕ ꯃꯌꯥꯝꯁꯤꯗꯒꯤ ꯑꯩꯈꯣꯏ ꯀꯩ ꯍꯥꯏꯗꯨꯅꯣ ꯆꯥ ꯈꯔ ꯆꯠꯄ ꯌꯨꯅꯤꯐꯣꯔꯝ ꯁꯦꯠꯄꯈꯩꯁꯤꯅ ꯈꯔ ꯈꯦꯠꯍꯦꯟꯖꯩꯒꯅ ꯄꯁ ꯁ ꯀ ꯄ ꯇꯁꯨꯣ
ꯄꯁꯥ ꯌꯥꯝ ꯆꯪꯉꯤꯗ ꯅꯣꯏꯁꯦ ꯑꯗꯨꯝ ꯀꯩꯅꯣ ꯑꯣꯏꯔꯝꯃꯅꯤꯅꯦ ꯖꯦꯅꯦꯔꯦꯜ ꯂꯥꯏ ꯑꯣꯏꯔꯝꯃ ꯅꯣꯏꯁꯦ
ꯅ ꯃꯅꯠꯇ
ꯉꯁꯤ ꯃꯣꯦꯕ
ꯍꯗ
ꯅꯦ
ꯎꯝ
ꯄꯄ ꯑꯗꯨꯨꯝ ꯀꯨꯝꯕꯔꯁ ꯀꯕ
ꯑꯣ
ꯁ ꯂꯅꯤ ꯀꯩꯅꯣ ꯑꯩ ꯈꯪꯉꯤꯗꯤ ꯀꯔꯤ
ꯅꯪꯁꯨ ꯄꯕꯤꯕꯤꯔꯅꯤ ꯀꯩꯅꯣ
ꯕꯤꯕꯤ ꯑꯦꯒꯕꯤꯕꯤ ꯑꯦ ꯇꯥꯔꯗꯅ
ꯍꯣꯏ ꯍꯣꯏ ꯍꯣꯏ ꯍꯣꯏ ꯌꯨꯅꯤꯐꯣꯔꯝ ꯁꯦꯠꯂꯕꯅꯤꯅ ꯄꯩꯁꯥ ꯆꯥꯎ ꯆꯥꯎ ꯂꯧꯕꯤꯔꯕ ꯉꯥꯛꯇꯅꯤ ꯍꯣꯏ
ꯈꯪꯉꯦ ꯑꯗꯨ ꯃ ꯅꯨꯄꯤꯅ ꯇꯝꯕ ꯊꯕꯛꯁ ꯀꯥꯟꯅꯕꯤꯗ ꯑꯗꯨꯒꯨꯝꯕꯁꯦꯅꯦ ꯅꯠꯇꯕꯁꯦ
ꯀꯣꯗꯦꯕꯨ ꯅꯣꯏꯅ ꯍꯦꯟꯕꯅꯦꯕꯩꯁꯥꯗꯦ
ꯌꯦꯦꯜꯂꯤꯕ ꯑꯩꯈꯣꯏꯅ ꯆꯥꯎꯕꯅꯦꯁꯥ ꯅꯣꯏꯗꯗꯤ
ꯑꯥ
ꯑꯗꯨ ꯅꯣꯏ ꯑꯃꯨꯛ ꯃꯣꯏꯁ ꯀꯩꯅꯣ ꯖꯦꯟ ꯅꯠꯇ꯭ꯔꯒꯁꯨ ꯑꯦꯝ ꯌꯨ ꯃꯈꯥꯗ ꯇꯝꯕꯅꯤꯅ ꯑꯦꯝ ꯌꯨꯗ ꯂꯥꯏꯔꯤꯛ ꯇꯝꯕꯅꯤꯅ ꯅ ꯄꯩꯁꯥ ꯑꯃꯨꯛ ꯄꯤꯌꯦꯦꯕ ꯃꯈꯈꯣꯏꯅ ꯑꯃꯨꯛ ꯑꯇꯣꯞꯄ ꯀꯣꯂꯦꯖ ꯂꯤꯡꯈꯠꯆꯔꯒ ꯃꯤ ꯃꯈꯥꯗ ꯇꯝꯃꯛꯄꯅꯦꯕ ꯄ꯭ꯔꯥꯏꯚꯦꯠꯀꯤ ꯇꯥꯏꯞꯇ ꯑꯩꯈꯣꯏꯅ ꯄ꯭ꯔꯥꯏꯚꯦꯠ ꯑꯣꯏꯗꯣꯏ ꯃꯤꯅꯤ ꯑꯩꯅ ꯄ꯭ꯔꯥꯏꯚꯦꯠ ꯅꯠꯇꯦꯗꯅ ꯀꯩꯅꯣ ꯑꯣꯏꯔꯗꯤ ꯦ ꯅꯠꯇꯁꯨꯨ ꯑꯗꯨꯅ ꯄꯩꯁꯥꯗꯣ ꯆꯥꯎꯋꯦ ꯑꯩꯈꯣꯏꯅ ꯑꯃꯨꯛ ꯍꯦꯟꯅ ꯁꯤꯒꯨꯝꯕ ꯊꯕꯛꯁꯤ ꯇꯝꯒꯦꯗꯤ ꯃꯄꯥꯟꯣꯝ ꯇꯝꯒꯦ ꯐꯩꯗ ꯍꯥꯏꯗꯤ ꯍꯥꯏꯗꯤ ꯄꯩꯁꯥ ꯐꯪꯕꯒꯤ ꯄꯩꯁꯥ ꯐꯪꯕ ꯑꯩ ꯀꯔꯤ ꯃꯣꯏꯁꯨꯦ ꯑꯗꯨꯝ ꯀꯣꯂꯦꯖ ꯂꯣꯏꯔꯛꯄꯗ ꯏꯟꯇꯔꯟ ꯀꯩꯀꯥ ꯐꯣꯍꯜꯂꯒ ꯊꯕꯛ ꯄꯤꯕꯒꯤ ꯆꯥꯟꯁ ꯌꯥꯝ ꯋꯥꯡꯅ ꯐꯪꯉꯦꯕ
ꯎꯝ
ꯀꯣꯏꯒꯤꯗꯤ ꯌꯥꯗꯅ
ꯃꯣꯏ ꯃꯣꯏ ꯀꯦꯝꯄꯁ ꯔꯤꯀ꯭ꯔꯨꯠꯃꯦꯟ ꯉ ꯆꯠꯂꯦ ꯍꯥꯏꯕꯅꯤ ꯑꯩꯈꯣꯏ ꯏꯅꯦꯁꯤꯡ ꯑꯃꯁꯨ ꯀꯩꯅꯣꯗ ꯇꯝꯃꯦ ꯆꯦꯟꯅꯥꯏꯗ ꯇꯝꯃꯦꯕꯀꯣ ꯕꯤꯕꯤꯗꯣ ꯑꯦꯝ ꯕꯤ ꯑꯦꯁꯨ ꯇꯧꯈ꯭ꯔꯕꯅꯤ ꯑꯗꯨ ꯃꯥꯗꯤ ꯀꯦꯝꯄꯁ ꯔꯤꯀ꯭ꯔꯨꯏꯠꯃꯦꯟꯗ ꯐꯪꯉꯦꯅ ꯇꯧꯔꯒ ꯊ ꯄꯨꯔꯝꯕꯅꯤ
ꯑꯗꯨꯅꯦ ꯑꯩꯈꯣꯏ ꯁꯤꯗ ꯏꯇꯔꯟ ꯆꯠꯂꯦ ꯍꯥꯏꯔꯅꯤ ꯑꯗ ꯊꯕꯛ ꯄꯨꯔꯁꯦ ꯍꯥꯏꯔꯗꯤ ꯊꯕꯛꯅꯦꯅ ꯂꯨꯄꯥ ꯂꯤꯁꯤꯡ ꯃꯔꯤ ꯃꯉꯥ ꯄꯤꯔꯛꯑꯅꯤ
ꯎꯝ
ꯔꯥꯃꯤꯅꯤ
ꯁꯣꯝꯗꯅ ꯁꯦꯃꯤꯁꯇꯔ ꯑꯝꯗ ꯊꯤꯔ ꯄꯩꯁꯥꯗꯨ ꯐꯥꯎꯕ ꯌꯧꯗ꯭ꯔꯦ
ꯎꯝ ꯇꯝꯃꯒ ꯄꯁꯤꯡ ꯃꯉꯥ ꯃꯉꯥ ꯍꯥꯏ
ꯑꯥ
ꯊꯕꯛꯁꯨ ꯋꯥ ꯋꯥ ꯑꯣ ꯂꯩꯇꯦ ꯍꯥꯏꯕ ꯑꯁꯣꯝꯗꯗꯤ ꯑꯗꯨꯝ ꯍꯣꯇꯦꯜ ꯆꯥꯎ-ꯆꯥꯎ ꯃꯌꯥꯝ ꯂꯩꯕꯅꯤ ꯇꯣꯂꯣꯞꯁꯨ ꯆꯥꯎꯋꯦ ꯍꯥꯏꯕ꯫ ꯑꯗꯨ ꯀꯣꯟꯃꯨꯛ ꯑꯗꯨꯝ ꯐꯪꯉꯁꯨ ꯅꯨꯡꯉꯥꯏꯗꯅ꯫ ꯂꯥꯏꯔꯤꯛ ꯇꯝꯕꯁꯨ ꯅꯨꯡꯉꯥꯏꯔꯦ꯫ ꯇꫭꯂꫭꯞ ꯆꯥꯕꯒꯁꯦ
ꯃꯥꯅꯤ-ꯃꯥꯅꯤ꯫
ꯇꯝꯅꯤꯡꯗꯦ ꯁꯤꯗ ꯇꯝꯝꯕꯗꯤ ꯀꯥꯟꯅꯗꯦꯕ꯫ ꯃꯤꯅꯁꯨ ꯑꯣꯛꯅꯤꯡ ꯑꯣꯏꯅ ꯊꯥꯗꯦ ꯈꯔ ꯀꯣꯂꯦꯁ ꯈꯔ ꯂꯤꯡꯕꯗ ꯇꯝꯃꯛꯄꯗꯨꯅ ꯍꯦꯛꯇ ꯊꯕꯛ ꯑꯃ ꯊꯥꯗꯏꯛꯂ ꯗꯨ ꯅꯪꯗꯤ ꯀꯩꯅꫭꯗ ꯀꯔꯤ ꯀꯔꯤꯕ ꯀꯥꯎꯒ꯭ꯔꯦ꯫ ꯅꯪ ꯀꯣꯂꯦꯖ ꯃꯃꯤꯡ ꯄꯟꯕꯗ ꯑꯗꯨꯝ ꯑꯦ ꯁꯤꯗꯤ ꯇꯥꯗ꯭ꯔꯤꯅꯦ ꯍꯥꯏꯔꯛꯀꯅꯤꯌꯦꯕ꯫
ꯈ ꯃꯃꯤꯡ ꯆꯠꯄꯗ ꯑꯣꯏꯔꯒꯗꯤ ꯃꫭꯏꯅ ꯈꯟꯅꯤꯡꯕ ꯗꫭ ꯑꫭꯏ ꯍꯥꯏꯕ ꯑꯣ ꯑꯗꯨꯅꯤ ꯇꯧꯔꯤꯁꯤ ꯃꯅꯤꯄꯨꯔꯗꯗꯤ ꯇꫭꯛꯑꯦ꯫ ꯂꯥꯏꯔꯤꯛ ꯇꯝꯕꯁꯨ ꯌꯥꯗ꯭ꯔꯦ꯫ ꯍꯤꯡꯒꯦꯁꯨ ꯌꯥ ꯇꯕ ꯁꯤꯒꯦꯁꯨ ꯌꯥꯗꯕ ꯑꯗꯨꯅꯤ ꯃꯅꯤꯄꯨꯔꯅ ꯇꯧꯔꯤꯁꯦ ꯍꯧꯖꯤꯛ꯫ ꯄꯨꯔꯥ ꯃꯑꯣꯡ ꯑꯃꯅꯤꯕꯣ꯫
ꯀꯨꯝꯍꯩ ꯍꯔꯥꯎ ꯃꯌꯥꯝꯁꯨ ꯀꯨꯡꯉꯦ, ꯏꯔꯥꯡꯁꯨ ꯀꯨꯡ ꯀꯨꯝꯍꯩ ꯍꯔꯥꯎꯁꯨ ꯃꯔꯥꯡ ꯇꯨꯝ ꯀꯥꯏꯖꯩꯗꯅ꯫
ꯍꯣꯏ ꯀꯩꯅꯣ ꯇꯧꯕꯅꯤꯅ ꯃꯤꯁꯦ ꯑꯩ ꯔꯤꯂꯤꯖꯟ ꯃꯌꯥꯝ ꯁꯨꯒꯩ ꯂꯩꯕꯅꯤꯅ ꯃꯨꯁꯂꯤꯝꯒꯤ ꯁꯨꯨꯇꯤ ꯃꯨꯛ ꯊꯥꯅꯤ ꯍꯤꯟꯗꯨꯒꯤ ꯁꯨꯇꯤ ꯑꯃꯨꯛ ꯊꯥꯅꯤ ꯃꯩꯇꯩꯒꯤ ꯑꯃꯨꯛ ꯊꯥꯅꯤ
ꯍꯥꯏꯗꯤ ꯂꯥꯏꯔꯤꯛ ꯇꯝꯃꯤꯕꯥ ꯑꯃꯥꯗꯗꯤ ꯀꯥꯏ ꯍꯥꯏꯕ ꯃꯅꯤꯄꯨꯔꯁꯦ꯫
ꯎꯝ ꯗꯩ ꯗꯤ ꯁꯣꯝꯗ ꯍꯣꯏ ꯑꯦꯛꯖꯥꯝ ꯊꯥꯔꯤꯁꯨ ꯈꯪꯉꯣꯏ꯫ ꯑꯦꯀꯖꯥꯝ ꯍꯧꯔꯦꯁꯨ ꯀꯪꯉꯣꯏ ꯆ ꯇ ꯕꯥꯟ ꯑꯃꯨꯛ ꯇꯧꯁꯟꯂꯛꯑꯅꯤ
ꯑꯣꯖꯒꯩꯁꯨ ꯍꯣꯏꯖꯕꯩ ꯋꯥꯅꯤ ꯁꯇ꯭ꯔ꯭ꯁꯨ ꯁꯨꯇꯤ ꯂꯣꯏ ꯄꯥꯝꯃꯤꯕꯅꯤ ꯎꯝ ꯍꯣꯏ ꯑꯗꯨ ꯅꯪ ꯇꯝꯕꯔꯅꯥ ꯍꯪꯉꯛꯀꯦꯅ ꯇꯧꯔꯦꯛꯄꯅꯦ
ꯑ
ꯎꯝ ꯍꯣꯏ ꯆꯥꯛ ꯆꯥꯊꯣꯛ ꯆꯔꯨꯔꯣ
ꯍꯣꯏ ꯍꯣꯏ ꯍꯣꯏ ꯍꯣꯏ